ꯇꯥꯕ꯭ꯔꯣ
ꯅꯪ ꯑꯉꯥꯡ ꯆꯥꯛ ꯄꯤꯖꯅꯤ ꯍꯥꯏꯕꯗꯣ ꯅꯪ ꯊꯕꯛ ꯌꯥꯝ ꯊꯕꯛ ꯌꯥꯝꯅ ꯎꯝ ꯀꯣꯝꯃꯤꯅꯥ ꯅꯪ ꯗꯤ
ꯑꯣ ꯅꯪ ꯍꯥꯏꯕꯤꯔꯝꯃꯣ ꯅꯪ ꯑꯩ ꯅꯪꯉꯣꯟꯗ ꯇꯧꯔꯛ ꯅꯦꯕ ꯑꯃꯨꯛ ꯑꯩ ꯍꯧꯖꯤꯛ ꯊꯕꯛ ꯑꯃ ꯆꯠꯊꯣꯛꯀꯥꯗꯕꯥ ꯂꯩꯕ
ꯑꯣ
ꯎꯝ ꯃꯄꯥꯟꯗ ꯐꯤ ꯁꯨꯔꯁꯨ ꯇꯥꯔ ꯂꯩꯍꯧꯔꯦ
ꯍꯩꯃꯥ
ꯀꯅꯥꯒꯤ ꯐꯨꯔꯤꯠ ꯑꯣꯏꯔꯤꯖꯥꯠ꯭ꯔꯥ ꯎꯝ ꯍꯧꯖꯤꯛꯇ ꯅꯨꯡꯁꯤꯠꯅꯀꯣ ꯍꯨꯝꯔꯒ ꯀꯣ ꯃꯈꯥꯗ ꯇꯥꯔꯒꯥ ꯂꯩꯔꯦ
ꯀꯞ ꯅꯨꯡ ꯐꯥꯗꯕ꯭ꯔꯥ ꯀꯩꯅꯣ
ꯃꯥꯗꯣ ꯀꯩꯅꯣ ꯑꯩꯈꯣꯏ ꯃꯥꯗ ꯃꯥꯗꯨꯁꯨ ꯃꯀꯣꯛ ꯈꯔꯥ ꯀꯩꯅꯣ ꯇꯧꯕ ꯃꯀꯣꯛ ꯈꯔ ꯆꯥꯛꯄ ꯃꯥꯁꯨ ꯀꯤꯂꯤꯞꯇꯣ ꯍꯣꯔꯦꯟ ꯑꯃꯨꯛ ꯅꯣꯡ ꯆꯨꯔꯛꯑꯗꯤ ꯀꯤꯂꯤꯞꯇꯣ ꯂꯧꯁꯤꯜꯂꯗꯤꯀꯣ ꯑꯃꯨꯛ ꯐꯤꯔꯣꯟꯜꯗꯣ ꯆꯣꯠꯀꯅꯤ ꯍꯥꯏꯔꯥ ꯃꯥꯗꯣ ꯀ꯭ꯂꯤꯞ ꯑꯃꯐꯥꯎ ꯆꯥꯞꯇꯕ ꯃꯥꯜꯂꯦꯕ ꯃꯥꯒꯤ ꯐꯨꯔꯤꯠ ꯐꯖꯕ ꯈꯛꯇ ꯆꯞꯔꯒꯥ ꯂꯩꯔꯝꯔꯥꯕ ꯑꯊꯤꯕꯁꯤꯡꯗꯨꯗꯤ ꯃꯥꯅ ꯀ꯭ꯂꯤꯞ ꯆꯞꯄꯤꯗꯕ ꯃꯥꯜꯂꯦꯕꯥ
ꯍꯣꯏ ꯑꯗꯨꯅꯦ ꯍꯥꯏꯁꯦ ꯅꯣꯏ ꯌꯨꯝꯗꯣ ꯑꯩ
ꯅꯣꯏꯗꯣ ꯅꯨꯡꯗꯤ ꯌꯥꯝ ꯅꯨꯡꯁꯤꯌꯦ ꯑꯗꯣ ꯈꯪꯗꯦ ꯂꯣꯏꯅꯃꯛ ꯎꯝ ꯍꯥꯏꯗꯤ ꯃꯁꯥ ꯃꯁꯥꯒꯤ ꯍꯥꯏꯇꯥꯔꯦꯕꯥ
ꯑꯣ ꯑꯣ ꯃꯁꯥ ꯃꯁꯥꯒꯤ ꯊꯕꯥꯛ ꯃꯇꯨꯡꯅꯦ
ꯑ ꯏꯗꯁꯨ ꯌꯥꯎꯕꯅꯤꯅ ꯀꯩꯅꯣ ꯇꯣꯏ ꯎ ꯍꯥꯏꯗꯤ ꯍꯤꯗꯥꯛ ꯆꯥꯔꯁꯨ
ꯑꯃ ꯑꯃꯒꯤ ꯇ꯭ꯔꯦꯅꯤꯡꯒꯤ ꯑꯃ ꯊꯥꯔꯥꯅꯤ ꯑꯃ ꯑꯃꯨꯛ ꯑꯃꯨꯛ ꯑꯃꯨꯛ ꯍꯜꯂꯛꯑꯦ ꯑꯃꯒꯤ ꯁꯨ ꯑꯃꯨꯛ ꯊꯥꯒꯅꯤ ꯑꯁ ꯂꯣꯏꯌꯦ
ꯗꯥꯒꯤ ꯅꯨꯄꯤ ꯑꯃ ꯑꯩꯅ ꯂꯥꯛꯄꯗ ꯊꯣꯡꯀꯥꯟꯗ ꯀꯩꯅꯣ ꯇꯧꯔꯒ ꯂꯩꯔꯝꯕꯗꯣ ꯔꯦꯁꯇꯨꯔꯥꯟꯗ ꯐꯣꯔꯦꯟ ꯄꯦꯔꯤꯁꯀꯤ ꯔꯦꯁꯇ꯭ꯔꯥꯟꯇ ꯑꯆꯥꯄꯣꯠ ꯆꯥꯔꯤꯅꯦꯅ ꯂꯩꯉꯣꯏ ꯆꯥꯔꯒ ꯂꯩꯔꯝꯕꯗꯣ ꯃꯥ ꯑꯗꯣ ꯈꯤꯇꯡ ꯐꯒꯠꯂꯛꯑꯕ ꯃꯁꯥꯗꯣ
ꯃꯁꯥꯗꯤ ꯈꯔꯥ ꯐꯒꯠꯂꯦ ꯑꯗꯨꯁꯨ ꯁꯨꯝ ꯁꯨꯝ ꯁꯨꯝ ꯍꯦꯟꯖꯤꯟꯇꯅꯀꯣ ꯃꯤꯒꯤ ꯍꯩꯗꯨꯁꯨ ꯂꯣꯏꯅꯃꯛ ꯍꯦꯛ ꯇꯣꯂꯒ ꯃꯥꯗꯨꯅ ꯌꯣꯟꯊꯣꯛꯑ ꯂꯩꯔꯝꯂꯕꯥ
ꯑꯣ ꯑꯣ ꯑꯣ
ꯐꯔꯦ ꯐꯔꯦ ꯃꯥꯗꯣ ꯍꯣꯁꯄ꯭ꯤꯇꯥꯜꯗꯒ ꯎꯝ ꯄꯨꯕꯤꯔꯒ ꯃꯥꯗꯣ ꯀ
ꯍꯣꯁꯄ꯭ꯤꯇꯥꯗ ꯊꯝꯃꯤꯅꯤꯅꯦ ꯍꯣꯁꯄꯤꯇꯥꯜꯗ ꯊꯝꯂꯁꯨꯀꯣ ꯃꯥꯗꯣ ꯑꯃꯨꯛ ꯍꯣꯁꯄ꯭ꯤꯇꯥꯜꯗꯥꯒꯤ ꯑꯃꯨꯛ ꯆꯦꯟꯊꯣꯔꯛꯑꯦ ꯅꯍꯥꯟꯁꯨ ꯍꯣꯁꯄ꯭ꯤꯇꯥꯒꯤ ꯒꯦꯠꯇꯣ ꯊꯨꯒꯥꯏꯔꯒ ꯂꯥꯛꯄ
ꯐꯖꯗꯦ ꯎꯝ ꯌꯥꯝ ꯊꯤꯅꯁꯨ ꯍꯥꯏꯕꯤꯒꯅꯨꯍꯦ ꯐꯖꯗꯦ
ꯑꯦ ꯅꯨꯡꯁꯤꯌꯦ ꯃꯥ ꯅꯨꯡꯁꯤꯕꯒꯤꯀꯣ ꯃꯥꯗꯣ ꯍꯣꯁꯄ꯭ꯤꯇꯥꯜ ꯑꯃꯨꯛ ꯆꯦꯟꯊꯣꯔꯛꯑꯦ ꯑꯗꯩꯗꯤ ꯑꯁ ꯑꯅꯥꯕꯁꯦ ꯈꯔꯥ ꯐꯒꯠꯅꯤꯡꯉꯥꯏꯅ ꯑꯃꯨꯛ ꯊꯤꯜꯂꯦ ꯃꯥꯁꯦ ꯂꯩꯅꯤꯡꯗꯦ ꯌꯨꯝꯗꯅ ꯂꯩ ꯐꯕ ꯅꯨꯡꯉꯥꯏ ꯑꯩ ꯍꯣꯁꯄꯤꯇꯥꯜꯗ ꯂꯩꯅꯤꯡꯗꯦ ꯂꯩꯅꯤꯡꯗꯦꯅ ꯀꯞꯂ ꯂꯩꯔꯕꯀꯣ
ꯑꯗꯨꯅꯦ ꯍꯣꯁꯄꯤꯇꯥꯜꯗꯕꯨ ꯀꯅꯥ ꯂꯩꯅꯤꯡꯗꯣꯏꯅꯣ ꯑꯩꯈꯣꯏꯐꯥꯎ ꯂꯩꯅꯤꯡꯗꯦ ꯀꯩꯅꯣ
ꯎꯝ ꯑꯩꯅ ꯆꯥꯛ ꯌꯦꯟꯁꯥꯡ ꯑꯍꯥꯎ ꯑꯍꯥꯎꯕ ꯊꯥꯔꯛꯀꯦꯅꯦ ꯅꯪꯒꯤꯗꯃꯛꯇꯗꯤ ꯅꯪ ꯑꯁꯤꯗ ꯂꯩꯒ ꯇꯧꯕꯅꯤꯀꯣꯅ ꯑꯩꯅ ꯊꯦꯝ ꯊꯦꯝ ꯊꯦꯝꯂꯒ ꯀꯣ ꯍꯧꯖꯤꯛ ꯍꯧꯖꯤꯛ ꯏꯕꯥꯅꯤ ꯍꯧꯖꯤꯛ ꯋꯥꯔꯤ ꯁꯥꯟꯅꯕ ꯂꯣꯏꯔꯗꯤ ꯑꯃꯨꯛ ꯑꯩ ꯊꯤꯟꯒꯅꯦꯕ ꯃꯥꯁꯦ ꯑꯆꯥꯄꯣꯠ ꯃꯥꯁꯦ ꯑꯍꯟꯁꯨ ꯑꯣꯏꯔꯕꯅꯤꯅꯀꯣ ꯑꯆꯥꯄꯣꯠꯁꯨ ꯌꯥꯝ ꯆꯥꯏꯕꯀꯣ ꯑꯆꯥꯄꯣꯠ ꯃꯌꯥꯝꯒꯁꯨ ꯂꯩꯔꯒ ꯀꯩꯅꯣ ꯃꯥ ꯍꯣꯁꯄꯤꯇꯥꯜꯗ ꯑꯃꯨꯛ ꯊꯝꯂꯝꯃꯅꯤ
ꯑꯗꯣ ꯗꯣꯛꯇꯔꯅꯗꯤ ꯌꯨꯝ ꯍꯜꯂꯛꯄꯒꯤ ꯀꯩꯅꯣꯗꯤ ꯎ ꯂꯩꯇꯦ ꯍꯥꯏꯕ ꯃꯥ ꯍꯜꯂꯛ ꯀꯔꯝ ꯀꯥꯟꯗꯒ ꯍꯜꯂꯛꯄ ꯌꯥꯅꯤ ꯀꯃꯥꯏꯅ ꯐꯔꯅꯤ ꯐꯔꯣꯏ ꯀꯥꯏꯅ ꯀ ꯀꯩ ꯍꯥꯏꯒꯦ
ꯃꯥꯗꯣ ꯐꯒꯠꯄꯗꯤ ꯈꯔ ꯋꯥꯗꯤ ꯋꯥꯔꯅꯤ ꯄꯩꯁꯥꯗꯤ ꯈꯔ ꯆꯪꯅꯤ ꯅꯣꯏ ꯁꯔꯖꯔꯤ ꯇꯧꯗ꯭ꯔꯗꯤ ꯌꯥꯗ꯭ꯔꯦ ꯈꯣꯠꯇ꯭ꯔꯦꯅ ꯍꯥꯏꯌꯦꯕꯀꯣ ꯑꯩꯅꯗꯤ ꯁꯔꯖꯔꯤ ꯗꯣ ꯑꯃꯨꯛꯔꯥꯛ ꯑꯃꯔꯛ ꯇꯧꯔꯗꯤ ꯑꯃꯨꯛ ꯑꯈꯣꯏꯗꯤ ꯔꯤꯁꯇꯨꯁꯨ ꯂꯧꯕ ꯉꯝꯗꯕꯅꯤꯅꯀꯣ ꯃꯣꯏꯗꯤ ꯃꯣꯏꯁꯨ ꯑꯁ ꯈꯔꯗꯤ ꯂꯨꯗꯤ ꯂꯨꯒꯅꯤ ꯈꯣꯠꯀꯅꯤ ꯍꯥꯏꯕꯒꯤ ꯋꯥꯅꯁꯨ ꯇꯨ ꯋꯥꯅ ꯑꯗꯨꯝ ꯁꯦꯟꯅꯕ ꯇꯥꯕꯅꯦ ꯅꯣꯏꯅ ꯁꯦꯟꯅꯕꯤꯔꯣ ꯈꯣꯠꯂꯣꯗꯤ ꯍꯥꯏꯔꯛꯄ ꯑꯗꯨꯗꯒꯤꯗꯤ ꯈꯪꯗ꯭ꯔꯦꯗꯅ ꯑꯩꯅ ꯃꯦꯟꯁꯤꯔꯣꯝ ꯒꯤ ꯂꯩꯀꯥꯏꯔꯣꯝꯗ ꯑꯃ ꯑꯈꯣꯏꯒꯤ ꯇꯒꯠꯂꯩꯒꯤ ꯃꯅꯥꯛꯇ ꯊꯥꯔꯁꯤꯔꯥ ꯍꯅ ꯑꯃꯨꯛ ꯇꯧꯔꯤꯕ
ꯁꯤꯒꯤ ꯃꯥꯒꯤ ꯑꯅꯥꯕ ꯍꯧꯕꯗꯣ ꯍꯧꯈꯤꯕꯗꯣ ꯎꯝ ꯊꯥꯏꯅ ꯅꯪꯅ ꯑꯃ ꯌꯣꯠꯀꯤ ꯈꯥꯡꯗꯣ ꯃꯀꯣꯛꯇ ꯊꯣꯝꯕꯗꯒꯤ ꯇꯧꯈ꯭ꯔꯤꯅꯤꯀꯣ
ꯑꯦ ꯃꯊꯟꯇ ꯑꯗꯨꯗꯤ ꯁꯣꯏꯕꯗꯀꯣ ꯃꯥꯁꯦ ꯃꯥꯁꯦ ꯆꯥꯛꯖꯥꯡ ꯆꯥꯛ ꯂꯥꯝꯃꯦ ꯂꯥꯝꯃꯦ ꯂꯥꯝꯃꯦꯅ ꯆꯦꯟꯊꯣꯛꯈ꯭ꯔꯕꯅꯦꯕ
ꯎꯝ ꯎꯝ
ꯆꯦꯟꯊꯣꯛꯈ꯭ꯔꯀꯥꯟꯗ ꯃꯥꯁꯦ ꯄꯨꯞ ꯂꯥꯎꯅ ꯇꯥꯔ ꯃꯥꯜꯂꯦ ꯃꯈꯥꯗ ꯑꯗꯨꯗ ꯈꯥꯡ ꯑꯩ ꯑꯩꯁꯨ ꯍꯤꯟ ꯊꯣꯡꯕ ꯂꯣꯏꯗ꯭ꯔꯤꯅ ꯈꯥꯡꯗꯣ ꯑꯩꯁꯨ ꯃꯊꯛꯇ ꯊꯝꯂꯝꯕ ꯈꯥꯡꯗꯨꯗ ꯃꯥꯁꯦ ꯊꯣꯝ ꯃꯕ
ꯑꯗꯨ ꯅꯣꯏ ꯁꯤꯁꯤ ꯇꯤꯕꯤ ꯀꯦꯃꯦꯔꯥꯗꯗꯤ ꯅꯪꯅ ꯊꯥꯡꯒꯠꯂꯒ ꯊꯣꯝꯕꯒꯤ ꯚꯤꯗꯤꯑꯣ ꯊꯣꯛꯏꯗꯨꯗꯤ
ꯍꯣꯏ ꯑꯗꯨꯗꯤ ꯑ ꯑꯅꯥꯔꯥꯏꯗꯣ ꯑꯩꯒꯤ ꯐꯨꯔꯤꯠ ꯍꯥꯞꯄꯒꯤꯅꯦ ꯑꯗꯨꯗꯤ ꯃꯥꯟꯅꯕꯒꯤ ꯇꯧꯔꯤꯅꯦ ꯃꯤ ꯃꯌꯥꯝꯅꯁꯨ ꯅꯪꯅꯔꯣ ꯍꯥꯏꯔꯒ ꯀꯥꯏꯗꯥꯏꯗꯒꯤ ꯑꯩꯒꯤ ꯎꯝ ꯏꯆꯥ ꯅꯨꯨꯄꯤ ꯑꯩꯅ ꯁꯨꯃꯥꯏꯅ ꯇꯧꯔꯗꯤ ꯑꯦꯂ ꯂꯣꯏꯔꯤꯅꯦ ꯍꯥꯏꯕꯒꯤ
ꯅꯪ ꯑꯆꯥꯅꯨꯄꯤꯗꯨꯁꯨ ꯉꯥꯎꯔꯕꯣ ꯑꯩꯅ ꯍꯥꯏꯁꯤꯅ ꯅꯣꯏ ꯗꯗꯥꯒꯤ ꯅꯨꯄꯤ ꯋꯥꯔꯤꯅꯤ ꯅꯪ ꯅꯆꯥꯅꯨꯄꯤ ꯗꯣꯛꯇꯔ ꯇꯝꯕꯗꯨꯁꯨ ꯉꯥꯎꯔꯕꯣ
ꯎꯝ ꯃꯥꯗꯤ ꯑꯥꯗ ꯂꯩꯈ꯭ꯔꯦ ꯂꯣꯏꯔꯛꯑꯅꯤ ꯍꯟꯗꯛ ꯊꯥꯁꯦ ꯃꯥ ꯊꯣꯛꯔꯛꯑꯅꯤ ꯃꯥ ꯎꯝ ꯑꯗꯨꯒ ꯃꯥ ꯊꯕꯛ ꯐꯪꯈ꯭ꯔꯦꯕ ꯑꯥ ꯀꯩꯅꯣꯗ ꯁꯤꯂꯣꯡꯒꯤ ꯀꯩꯅꯣ ꯅꯤꯒ꯭ꯔꯤꯝꯁꯇꯀꯣ ꯁꯔꯖꯔꯤꯒꯤ ꯗꯣꯛꯇꯔ ꯑꯐꯥꯎꯕ ꯀꯩꯅꯣ ꯑꯣꯏꯈ꯭ꯔꯦꯕ
ꯏꯃꯥ ꯃꯥꯅ ꯄ꯭ꯂꯥꯁꯇꯤꯛ ꯁꯔꯖꯔꯤ ꯇꯧꯕꯒꯤ ꯃꯃꯤꯡ ꯆꯠꯄꯅꯦ
ꯍꯧꯁꯨ ꯍꯧꯗ꯭ꯔꯤꯍꯦ ꯅꯪꯁꯨ ꯑꯗꯨꯗꯤ ꯑꯇꯣꯞꯄ ꯑꯣꯏꯔꯝꯃꯅꯤ
ꯅꯠꯇꯦ ꯅꯠꯇꯦꯍꯦ ꯃꯥꯏ ꯃꯆꯦꯗꯨꯅ ꯁꯔꯖꯔꯤ ꯇꯧꯕꯤ ꯌꯣ ꯍꯥꯏꯅ ꯆꯪꯕꯒꯤ ꯃꯥꯅ ꯍꯣ ꯍꯣ ꯍꯣꯏ ꯍꯥꯏꯅ ꯃꯆꯦꯗꯨꯅ ꯍꯔꯥꯎꯔ ꯐꯣꯟ ꯇꯧꯔꯛꯑꯦ ꯑꯩꯉꯣꯟꯗ ꯃꯥꯒꯤ ꯀꯩꯅꯣꯗꯣ ꯃꯅꯥꯇꯣꯟꯗꯣ ꯊꯤꯗꯅ ꯃꯆꯦꯗꯣ ꯌꯥꯝ ꯄꯥꯛꯏꯗꯅ ꯑꯗꯨꯗꯣ ꯃꯅꯥꯎꯅꯨꯄꯤ ꯑꯗꯨꯅꯅꯦ ꯑꯗ ꯋꯥꯡ ꯃꯆꯦꯅ ꯋꯥꯡꯈꯠꯄꯤꯌꯨ ꯑꯩ ꯅꯥꯇꯣꯟꯁꯦ ꯇꯨꯝꯍꯜꯂꯣ ꯋꯥꯡꯍꯜꯂꯣ ꯍꯥꯏꯕꯖꯥꯠꯅꯦꯕ ꯑꯗꯨꯒꯅꯦ ꯅꯪ ꯆꯥꯅꯄꯤꯗꯨꯅ ꯀꯌꯥꯝꯃꯨꯛ ꯍꯩꯔꯤꯅꯦꯕꯨ ꯃꯅꯥꯇꯣꯟꯗꯣ ꯃꯔꯥꯏꯕꯛꯇ ꯍꯥꯞ ꯃꯤꯗꯤ ꯌꯥꯝ ꯋꯥꯡꯉꯦ ꯍꯥꯏ
ꯖꯥ ꯖꯥꯠꯗꯤꯗ ꯂꯩꯈꯣꯏ ꯌꯨꯝꯁꯤꯀꯣ ꯑꯩ ꯈꯪꯗ꯭ꯔꯦꯕ
ꯑꯁ ꯑꯗꯩꯗꯤ ꯃꯆꯦꯗꯨꯅ ꯑꯩꯩꯅ ꯅꯥꯇꯣꯟꯁꯦ ꯌꯥ ꯌꯥꯝ ꯋꯥꯡꯉꯦ ꯅꯣꯏ ꯃꯌꯥꯝꯗꯒꯤ ꯄꯨꯂꯞ ꯋꯥꯡꯉꯦꯅ ꯃꯥ ꯍꯧꯖꯤꯛ ꯎ ꯃꯁꯛ ꯐꯖꯕ ꯄꯤ ꯑꯣꯏꯈꯤꯗꯅ ꯋꯥꯔꯤ ꯁꯥꯕꯒ ꯐꯪꯗ꯭ꯔꯦ ꯐꯣꯟꯒ ꯇꯧꯔꯛꯈꯤꯗ꯭ꯔꯦ
ꯑꯣ ꯃꯥꯗꯤ ꯀꯩꯅꯣꯗ ꯆꯠꯈ꯭ꯔꯦ ꯑ ꯀꯩ ꯀꯔꯤꯕ ꯂꯝ ꯑꯗꯣ ꯑꯁ ꯀꯗꯥꯏꯗꯅꯣ ꯑꯃ ꯃꯌꯨꯝ ꯄꯥꯟꯈ꯭ꯔꯕꯅꯦ
ꯍꯥꯏꯌꯦ ꯃꯥꯏ ꯅꯨꯄꯥꯗꯨꯁꯨ ꯈꯔ ꯀ꯭ꯔꯦꯛ ꯆꯨꯗꯥꯏꯅꯦ ꯈꯔ ꯌꯥꯝ ꯐꯗꯥꯏꯅꯦ ꯃꯥꯏ ꯅꯨꯄꯥ ꯄꯥꯗ
ꯑ ꯐ ꯐꯥꯏ ꯌꯥꯝ ꯐꯥꯏꯌꯦ ꯑ ꯙꯥꯟꯁꯨ ꯑ ꯑꯩꯈꯣꯏꯗꯗꯤ ꯀꯩꯅꯣ ꯀꯧꯋꯦꯕꯀꯣ ꯅꯦꯝꯕꯣꯛꯅꯦꯝꯕꯣꯛꯅꯅꯤ ꯎꯝ ꯀꯧꯔꯝꯅꯒꯅ ꯃꯥꯁꯨ ꯊꯕꯛ ꯐꯪꯉꯦꯅꯀꯣ ꯃꯋꯥꯗꯨꯅ ꯀꯩꯅꯣꯒꯤ ꯗꯦꯟꯇꯤꯁꯀꯤ ꯃꯥꯜꯂꯦꯕ
ꯑꯣ ꯑꯣ ꯌꯥꯝ ꯅꯨꯡꯁꯤꯕꯅꯦ ꯃꯣꯏꯕꯥꯅꯤꯗꯨꯁꯨ ꯌꯥꯝ ꯅꯨꯡꯁꯤ ꯁꯤꯅꯕꯅꯦ ꯄꯨꯈ꯭ꯔꯤꯗꯒꯤ ꯍꯪꯉꯣꯏꯒ ꯐꯥꯔꯒ ꯌꯥꯝ ꯆꯥꯃꯤꯟꯅ ꯐꯣꯇꯣ ꯌꯥꯝ ꯊꯥꯒꯠꯂꯛꯑꯦ
ꯑꯣ ꯑꯣ ꯊꯥꯒꯠꯂꯝꯒꯗꯤ ꯃꯣꯏ ꯃꯌꯨꯝꯗ ꯄꯨꯈ꯭ꯔꯤꯒ
ꯎꯝ ꯃꯣꯏ ꯄꯨꯈ꯭ꯔꯤꯗꯤ ꯍꯪꯉꯣꯏꯗꯨ ꯆꯥꯎꯕ ꯑꯃ ꯑꯗꯨꯗꯣ ꯄꯨꯂꯞ ꯄꯨꯂꯞꯀ ꯇꯥꯎꯔꯒ ꯃꯕꯥꯅꯤꯅ ꯆꯤꯛꯑꯒꯅꯦ ꯕꯤꯗꯤꯑꯣꯒ ꯆꯤꯛꯀꯠ ꯊꯥꯒꯠꯂꯛꯄ ꯌꯥꯝ ꯎꯏꯌꯦ ꯑꯩꯅ
ꯑ ꯑꯣ ꯂꯥꯛꯑꯣ ꯂꯥꯛꯑꯣ ꯆꯥꯁꯦ ꯆꯥꯁꯦ ꯑꯩ ꯊꯥꯔꯛꯑꯣ ꯍꯥꯏꯔꯗꯤ ꯑꯃꯨꯛ ꯊꯥꯔꯛꯀꯅꯤ
ꯑꯩꯗꯤ ꯍꯪꯉꯣꯏꯗꯤ ꯀꯌꯥ ꯑꯩꯁꯨ ꯀꯌꯥꯗꯤ ꯍꯩꯅꯗꯦꯗ
ꯅꯪ ꯍꯥꯟꯅ ꯌꯥꯝ ꯆꯥꯔꯝꯗꯨꯗꯤ
ꯑꯩ ꯑꯣꯏꯔꯝꯃꯣꯏꯍꯦ ꯑꯩꯗꯤ
ꯑꯦ ꯅꯪꯅꯦ ꯅꯪ ꯂꯥꯛꯑꯒ ꯇꯥꯔꯒ ꯊꯣꯡꯕꯤꯔꯝꯃꯣꯅ ꯑꯩꯅ ꯍꯪꯒꯣꯏ ꯍꯪꯉꯣꯏ ꯃꯅꯥꯇꯣꯟꯒꯗꯣ ꯊꯣꯡꯕꯤꯔꯝꯗꯅ ꯅꯪꯅ ꯑꯁ ꯍꯪꯒꯣꯏ ꯃꯅꯥꯇꯣꯟꯝꯁꯦ ꯍꯥꯎꯋꯦ ꯑꯦꯗ ꯀꯥꯡꯁꯣꯏꯒ ꯇꯣꯠꯠꯇ ꯇꯣꯠꯂꯒ ꯅꯪ ꯆꯥꯈꯤꯕꯗꯨꯗꯤ
ꯀꯩꯅꯣ ꯑꯩ ꯑꯣꯏꯔꯝꯃꯣꯏꯌꯦ ꯅꯪ ꯑꯗꯒꯤ ꯊꯥꯏꯅ ꯊꯥꯏꯅ ꯅꯪꯅꯦ ꯁꯤꯕꯤꯅꯥ ꯍꯣꯏ ꯑꯗꯒꯤ ꯀꯩꯅꯣꯗꯣ
ꯀꯔꯤ ꯍꯥꯏꯕꯅꯣꯅꯦ ꯃꯃꯤꯡꯗꯣ ꯑꯩ ꯀꯥꯎꯊꯣꯛꯈ꯭ꯔꯦꯅꯦ ꯑ ꯅꯝꯊꯤ ꯂꯩ ꯍꯣꯏ ꯅꯝꯊꯤ ꯂꯩꯩ ꯍꯣꯏ ꯅꯣꯏ ꯀꯩꯅꯣꯗꯩ ꯁꯥꯔꯤꯉꯩꯗ ꯀꯩꯅꯣ ꯇꯧꯕ ꯆꯠꯂꯤꯗꯨꯗꯤ ꯍꯪꯉꯣꯏꯒ ꯈꯨꯜꯂꯒ ꯌꯥꯝ ꯆꯥꯛꯥꯏꯗꯤ ꯇꯜꯂꯦ ꯌꯥꯎꯅꯤꯡꯗꯦ ꯍꯥꯏꯔꯒ ꯌꯥꯎꯗꯕꯅꯤ ꯃꯣꯏ ꯃꯁꯦ ꯃꯣꯏꯁꯤꯡꯗꯣ ꯑꯣꯏꯔꯝꯒ
ꯅꯪꯅꯦꯕ ꯅꯪꯅꯦꯕ ꯅꯪ ꯑꯗꯨꯀꯥꯟꯗ ꯑ ꯀꯣꯛꯁꯤꯔꯛ ꯊꯥꯛꯈꯤꯒꯦꯅ ꯖꯤꯅꯗ꯭ꯔꯤꯜꯗꯣ ꯅꯪ ꯊꯥꯛꯑꯒꯅ ꯀꯣꯛ ꯈꯔ ꯉꯥꯎꯋꯦ ꯉꯥꯎꯔꯤ ꯉ ꯇꯧꯔꯦ ꯅꯪ ꯇꯨꯝꯒ ꯑꯩꯅ ꯍꯧꯗꯣꯛꯎꯑꯒ ꯅꯪ ꯑꯗꯨ ꯍꯤꯗꯥꯛꯀꯤ ꯃꯍꯨꯗꯨꯅ ꯅꯪ ꯒ꯭ꯌꯥꯟ ꯇꯥꯔ ꯃꯥꯜ ꯊꯑꯒ ꯅꯪꯁꯦ ꯆ ꯆ ꯆ ꯆꯠ ꯆ ꯆꯠ ꯆꯥꯔꯒ ꯑꯩꯅ ꯑꯃꯨꯛ ꯍꯤꯗꯥꯛ ꯄꯤꯊꯔꯒ ꯇꯨꯝ ꯇꯨꯝꯍꯜꯂꯝꯕꯅꯦ ꯑꯩꯅ
ꯅꯅ ꯍꯥꯏꯔꯤꯁꯦ ꯅꯪꯅ ꯑꯩꯒꯤ ꯍꯤꯗꯥꯛꯅꯦ ꯍꯥꯏꯔꯒ ꯅꯪꯅ ꯎꯆꯤ ꯍꯤꯗꯥꯛ ꯄꯤꯊꯛꯄ ꯃꯇꯥꯡꯒꯤꯗꯨ ꯀ꯭ꯔꯣ ꯑꯩꯗꯣ ꯃꯁꯥ ꯌꯥꯝ ꯐꯖꯕꯩ ꯅꯪꯅ ꯍꯥꯠꯇꯣꯛꯀꯦꯅ ꯇꯧꯕꯒꯤ ꯃꯇꯥꯡꯒꯤꯗꯣ ꯑꯩꯌꯥ ꯅꯤꯡꯁꯥꯡꯉꯦ ꯀꯥ
ꯎꯆꯤꯒꯤ ꯃꯩꯗꯦ
ꯍꯤꯗꯊꯛꯄ ꯅꯪꯅ ꯁꯤ
ꯎ
ꯑꯩ ꯄꯥꯏ ꯅꯩꯅ ꯀꯣꯏꯅꯕ ꯅꯨꯄꯥꯗꯣ ꯅꯪ ꯄꯥꯝꯕꯩ ꯅꯪꯅ ꯍꯥꯠꯇꯣꯛꯀꯦ ꯇꯧꯈꯤꯕꯗꯣ ꯑꯩ ꯌꯥꯝ ꯅꯨꯡꯁꯤꯕꯅꯦ ꯑꯗꯨꯒꯤ ꯃꯇꯝꯗꯣ
ꯑꯥ ꯑꯗꯨ ꯅꯠꯇꯦ ꯎꯆꯤꯒꯤ ꯃꯌꯨꯟꯅꯦꯕ ꯑꯩꯅ ꯄꯤꯊꯛꯄꯗꯣ ꯅꯪ ꯅꯪꯅ ꯑꯁ ꯃꯅꯥꯝ ꯗꯤ ꯌꯥꯝ ꯅꯨꯡꯁꯤꯌꯦ ꯃꯅꯌꯥꯝ ꯅꯨꯡꯁꯤꯌꯦ ꯃꯅꯝ ꯅꯨꯡꯁꯤꯌꯦꯅ ꯅꯪ ꯊ ꯊꯛꯄꯗꯣ
ꯑꯣ ꯑꯣ
ꯅꯪꯅꯦ ꯊꯛꯄꯗꯣ ꯅꯪ ꯀꯥꯎꯔꯕꯣ ꯅꯪ ꯑꯃꯨꯛ ꯀꯥꯎꯈꯃꯅꯤ ꯅꯪ
ꯊꯛꯄꯗꯣ
ꯎꯆꯤꯒꯤ ꯃꯌꯨꯟꯅꯦꯕ ꯑꯗꯨꯒ ꯎꯆꯤꯒꯤ ꯀꯩꯅꯣ ꯃꯊꯤꯗꯨꯅ ꯑꯩꯅ ꯅꯃꯥꯏꯗ ꯐꯦꯁꯄꯦꯛꯅꯦꯅ ꯇꯩꯔꯝꯃꯒ ꯑꯩꯅ ꯆꯠꯈꯤꯕꯗꯣ ꯑꯗꯨꯒ ꯅꯪ ꯑꯁ ꯁꯤ ꯐꯦꯁ ꯄꯦꯛ ꯃꯅꯝꯗꯤ ꯌꯥꯝ ꯅꯨꯡꯉꯥꯏꯅꯦ ꯅꯪꯅ ꯀꯣꯊꯣꯛꯑꯒ ꯀꯩꯁꯨ ꯆꯥꯏ ꯍꯥꯏꯕꯗꯣ
ꯑꯗꯨ ꯑꯗꯨ ꯃꯌꯥꯝꯗꯣ ꯍꯣꯏ ꯍꯣꯏꯁꯦ ꯑꯗꯨ ꯃꯌꯥꯝꯗꯣ ꯍꯥꯏꯕꯗꯣ ꯌꯥꯝꯅ ꯍꯥꯏꯗꯤ ꯍꯣꯏ ꯍꯣꯏ ꯊꯥꯏꯅꯒꯤ ꯋꯥꯔꯤꯅꯤꯗꯅꯀꯣ ꯑꯩꯈꯣꯏꯅ ꯑꯉꯥꯡ ꯑꯣꯏꯔꯤꯉꯩꯒꯤ ꯑꯗꯣ ꯑꯩ ꯀꯩꯁꯨ ꯁꯥꯎꯗꯦꯗ ꯍꯥꯏꯗꯤ ꯅꯪꯗꯣ ꯑꯗꯨꯝ ꯍꯥꯏꯗꯤ ꯎ ꯑꯩ ꯅꯨꯄꯥꯗꯣ ꯑꯩ ꯅꯨꯄꯥꯗꯣ ꯄꯥꯝꯃꯦ ꯍꯥꯏꯔꯒ ꯑꯗꯨꯝ ꯑꯩꯅ ꯄꯤꯕꯤꯗꯧ ꯂꯩꯔꯕꯅ ꯑꯗꯨ ꯃꯌꯥꯝꯗꯣ ꯇꯧꯗ꯭ꯔꯁꯨ
ꯑꯁ ꯍꯧꯖꯤꯛꯇꯤ ꯌꯨꯝ ꯀ ꯄꯥꯜꯂꯒ ꯀꯗꯥꯏꯗꯒꯤ ꯅꯪ ꯅꯨ ꯄꯥꯛꯒ ꯄꯥꯗꯦ ꯑꯩ
ꯑꯩꯅꯅꯤ ꯂꯩꯁꯥꯔꯤꯉꯩꯒꯤ ꯋꯥꯔꯤꯅꯤꯗꯅ ꯍꯧꯖꯤꯛꯄꯨꯗꯤ ꯅꯠꯇꯦ
ꯑꯗꯨꯒꯅ ꯅꯪꯅ ꯑꯩꯅ ꯀꯣꯏꯅꯔꯝꯕ ꯑꯗꯨꯗ ꯑꯁ ꯅꯪꯒꯤ ꯑꯁ ꯍꯦꯔꯣꯖꯤꯗꯤ ꯃꯁꯛ ꯌꯥꯝ ꯊꯤ ꯊꯤ ꯅꯪ ꯑꯣꯏꯅ ꯌꯨꯝ ꯄꯥ ꯂꯩꯔꯝꯕꯗ
ꯅꯪꯗꯤꯌꯦ ꯅꯪꯒ ꯀꯣꯏꯅꯔꯤꯉꯩꯗꯁꯨꯅꯦ ꯑꯗꯨꯝ ꯃꯦꯁꯦꯁ ꯊꯥꯔꯛꯑꯦ ꯑꯗꯒꯤꯅꯦ
ꯑꯩꯅꯅꯦ ꯑꯗꯨꯗꯤ ꯃꯥꯅ ꯅꯠꯇꯦ ꯑꯩꯅ ꯅꯉꯣꯟꯗ ꯊꯥꯕꯅꯦ
ꯎ
ꯃꯥꯒꯤ ꯐꯣꯟꯗ ꯑꯩ ꯃꯥꯒꯤ ꯐꯣꯟꯗ ꯑꯗꯨꯗꯨꯀꯥꯟꯗ ꯑꯩ ꯄꯥꯏꯗꯅ ꯑꯗꯨꯀꯥꯟꯗ ꯑꯩꯅ ꯊꯥꯕꯅꯦꯕ
ꯑꯗꯒꯤ ꯗꯥꯏꯃꯟꯕꯨ ꯄꯤꯔꯛꯄꯍꯣ ꯑꯃꯕꯨ ꯄꯤꯔꯛꯄ ꯍꯣ ꯑꯩꯗꯤ ꯅꯪꯗꯣ ꯑꯗꯨꯀꯥꯟꯗ ꯃꯥꯗꯣ ꯌꯥꯝ ꯄꯥꯝꯖꯩꯗ ꯗꯅ ꯑꯗꯨꯒꯤ ꯑꯩꯅ ꯑꯁ ꯑꯃꯨꯛ ꯍꯥꯏꯔꯨꯔꯒ ꯑꯃꯨꯛ ꯀꯞ ꯈ꯭ꯔꯗꯤ ꯃꯃꯥꯡꯗꯁꯨ ꯑꯃꯨꯛ ꯎꯆꯤꯒꯤ ꯍꯤꯗꯥꯛ ꯑꯃꯨꯛ ꯄꯤꯊꯛ ꯑꯦ ꯑꯁ ꯍꯟꯗꯧꯃꯨꯛꯇꯤ ꯃꯥ ꯍꯧꯗꯣꯡꯒꯤ ꯍꯤꯗꯥꯛ ꯑꯃꯨꯛ ꯄꯤꯔꯛꯇꯧ ꯃꯥꯜꯂꯤ ꯍꯣꯏꯅꯦ ꯍꯣꯏꯅꯦ ꯍꯣꯏ ꯍꯣꯏ ꯍꯧꯖꯤꯛ ꯅꯪꯅ ꯗꯨꯀꯥꯟꯗꯗꯤ ꯈꯪꯗꯕꯅꯤꯅ ꯑꯩꯁꯨ ꯆ ꯉꯁꯤꯕꯨꯗꯤ ꯅꯪꯅ ꯍꯥꯏꯔꯦꯗꯅꯀꯣ ꯑꯗ ꯍꯥꯏꯗꯤ ꯎꯆꯤꯒꯤ ꯑꯗꯨꯃꯥꯏꯅ ꯄꯤꯊꯛꯈ꯭ꯔꯕꯅꯤꯅ ꯑꯁꯤ ꯑꯃꯨꯛ ꯇꯧꯔ ꯃꯥꯏ ꯅꯨꯄꯥꯅ ꯃꯦꯁꯦꯖ ꯑꯃꯨꯛ ꯊꯥꯔꯛꯑꯦ ꯍꯥꯏꯔꯗꯤ ꯍꯧꯗꯣꯡꯒꯤ ꯄꯤꯔ ꯍꯨꯏꯒꯤ ꯍꯤꯗꯥꯛ ꯑꯣꯏꯅ ꯄꯤꯔꯛꯑꯅꯤ ꯁꯤꯗꯤ ꯌꯥꯔꯔꯣꯏꯅ ꯑꯩꯗꯣ ꯅꯨꯡꯉꯥꯏꯇ꯭ꯔꯕ ꯅꯨꯡꯉꯥꯏ ꯄꯕꯤꯗ꯭ꯔꯕ ꯅꯨꯄꯥꯗꯨꯅꯗꯤ ꯅꯪꯗꯣ ꯄꯥꯝꯗ꯭ꯔꯦ ꯅꯍ ꯇꯣꯛꯑꯁꯦ ꯇꯣꯛꯅꯔꯁꯦ ꯍꯥꯏꯔꯁꯨ ꯅꯪꯗꯣ ꯌꯥꯗꯦꯗꯅ
ꯎꯝ ꯑꯗꯨꯒꯤ ꯅꯨꯄꯥꯗꯨꯁꯨ ꯀꯩꯅꯣ ꯇꯧꯗꯣꯏꯗꯣ ꯈꯪꯗ꯭ꯔꯦꯕ
ꯑꯩꯗꯤ ꯑꯗꯨꯀꯥꯟꯗ ꯀ꯭ꯂꯥꯁ ꯇꯦꯟ ꯐꯖꯅ ꯀꯥꯔꯒ ꯎ ꯑꯗꯨꯀꯥꯟꯗ ꯑꯩ ꯐꯣꯟꯒ ꯄꯥꯏꯗ꯭꯭ꯔꯦ ꯑꯩ ꯍꯣꯁꯇꯦꯜꯗ ꯂꯩꯌꯦ ꯑꯗꯨꯀꯥꯟꯗ
ꯍꯧꯖꯤ ꯋꯥꯔꯤ ꯍꯥꯏꯔꯝꯃꯒ ꯅꯪ ꯀꯃꯥꯏꯅ ꯍꯧꯖꯤꯛꯇꯪꯗꯤ ꯃꯦꯁꯦꯁ ꯊꯥꯕꯗꯣ ꯅꯪꯗꯅꯦ ꯑꯃꯨꯛ ꯍꯥꯏꯔꯝꯃꯦ ꯅꯪꯗꯣ ꯆꯤꯟ ꯊꯤꯕꯗꯣ ꯑꯃ ꯁꯤꯃꯟꯕꯒꯤ ꯍꯩꯔꯛꯇ꯭ꯔꯕ ꯃꯥꯜꯂꯦ ꯊꯥꯏꯅꯗꯤ ꯌꯥꯝ ꯍꯩꯔꯃꯅꯤ ꯆꯤꯟ ꯊꯤꯕ
ꯑꯗꯨꯗ ꯑꯗꯨ ꯅꯠꯇꯦꯕ ꯑꯩ ꯍꯣꯁꯇꯦꯜꯗ ꯂꯩ ꯉꯩꯗꯅꯦꯕ ꯑꯗꯨꯗꯤ ꯑꯩ ꯍꯥꯟꯅ ꯌꯨꯝ ꯂꯥꯛꯑꯀꯥꯟꯗ ꯅꯪꯒ ꯇꯦꯛꯁ ꯊꯥꯅꯗꯅ ꯈꯣꯠꯇꯅ ꯑꯩ ꯅꯨꯄꯥ ꯁꯥꯔꯒ ꯊꯥꯅꯗꯅ ꯈꯣꯠꯇꯅ ꯑꯗꯨ ꯃꯇꯨꯡꯗꯗꯤ ꯑꯩ ꯑꯃꯨꯛ ꯍꯣꯁꯇꯦꯜꯗ ꯆꯪꯈ꯭ꯔꯦꯕ ꯀꯩꯅꯣꯗ
ꯑ
ꯍꯣꯁꯇꯦꯜꯗ ꯆꯠꯈ꯭ꯔꯦ ꯑꯗꯨ ꯃꯇꯨꯡꯗꯨꯗꯤ ꯈꯪꯗ꯭ꯔꯦ ꯔꯁꯤꯔꯩꯅ ꯑꯩꯒꯤ ꯐꯣꯟ ꯄꯥꯏꯔꯝꯒꯦ
ꯅꯪ ꯁ꯭ꯀꯨꯜꯗꯣ ꯂꯟꯗꯟꯗ ꯇꯝꯃꯦ ꯍꯥꯏꯗ ꯑꯩꯅꯦ ꯑꯕꯗꯣ ꯒꯣꯍꯥꯇꯤꯗꯔꯥꯑꯕ
ꯒꯨꯍꯥꯇꯤꯗ ꯑꯦꯂꯚꯦꯟ ꯇꯨꯋꯦꯜꯐ ꯑꯗꯨꯗ ꯕꯤ ꯑꯦ ꯑꯦꯝ ꯑꯦꯅ ꯑꯥꯗ ꯇꯝꯕ ꯂꯟꯗꯟꯗ ꯅꯪꯁꯨ ꯌꯥꯝ ꯅꯤꯡꯁꯤꯡꯉꯦ ꯑꯩ ꯆꯠꯄ ꯈꯨꯗꯤꯡ